ꯇꯥꯏꯌꯦ ꯇꯥꯏꯌꯦ
ꯀꯩꯗꯧꯔꯤꯅꯣ
ꯑꯗꯨꯝ ꯆꯥꯛ ꯆꯥꯠꯇꯣꯛꯑꯒ ꯑꯗꯨꯝ ꯂꯩ ꯍꯥꯏꯇꯥꯔꯦ ꯅꯣꯏꯗꯤ
ꯑꯩꯁꯨ ꯗꯨꯃꯛ ꯉꯥꯏꯔꯦ ꯅꯣꯡꯆꯨꯃꯟ ꯎꯁꯣꯏꯅꯦ ꯏꯔꯣꯝꯕꯅꯦ ꯑꯁ ꯃꯈꯜ ꯁꯨꯔꯦꯗ
ꯑꯁ ꯀꯅꯥꯅ ꯊꯣꯡꯉꯤꯔꯣ ꯅꯪ ꯊꯣꯡꯉꯤꯔꯣ
ꯊꯣꯡꯉꯤꯅꯤꯗ ꯑꯩꯒꯁꯤ ꯆꯥꯛ ꯑꯩꯈꯣꯏ ꯏꯃꯥꯕꯥꯅ ꯊꯣꯡꯅꯤꯗ
ꯑꯣꯍꯣ ꯑꯁ ꯑꯗꯨꯗꯤ ꯅꯨꯡꯉꯥꯏꯔꯦꯍꯦ ꯅꯪꯁꯨ ꯃꯔꯛ ꯇ ꯊꯣꯡꯉꯨꯍꯦ ꯃꯔꯛ ꯃꯔꯛꯇꯗꯤ ꯆꯥꯕ ꯈꯛꯇꯪ ꯍꯩꯕ ꯍꯩꯕ ꯇꯝꯒꯅꯨ ꯊꯣꯡꯕꯁꯨ ꯇꯝꯃꯨꯍꯦ
ꯊꯣꯡꯕ ꯉꯥꯛꯇ ꯉꯥꯏꯔꯦ ꯇꯧ ꯍꯩꯗꯕꯁꯦ ꯄꯨꯔꯛ ꯄꯨꯗꯤ ꯍꯩꯕ ꯊꯣꯡꯕꯗꯣ ꯍꯩꯗꯕ ꯑꯗꯨꯃꯥꯏꯅ ꯍꯥꯏ
ꯑꯗꯨ ꯂꯣꯏꯅ ꯍꯩꯒꯗꯕꯅꯦ ꯀꯩꯅꯣ ꯆꯥꯕ ꯈꯛꯇꯪ ꯍꯩꯔꯗꯤ ꯌꯥꯔꯣꯏꯍꯦ ꯏꯕꯨꯡꯉꯣ
ꯊꯣꯡꯅꯤꯡꯉꯥꯏ ꯃꯤ ꯀꯟꯅ ꯊꯤꯔꯤꯅꯤ
ꯊꯣꯡꯉꯣ ꯍꯥꯏꯔꯒ ꯀꯟꯅ ꯊꯤꯔꯤ ꯍꯥꯏꯔꯦ ꯀꯩꯔꯤꯅꯣ ꯃꯤꯅ ꯍꯥꯏꯁꯦ ꯒ꯭ꯌꯥꯟ ꯇꯥꯗꯕ꯭ꯔꯣ ꯅꯪꯁꯨ ꯊꯣꯡꯉꯣ ꯍꯥꯏꯕꯅꯦꯍꯦ ꯃꯔꯛ ꯃꯔꯛꯇ ꯅꯪꯅ ꯊꯣꯡꯕꯤꯕꯁꯦ ꯏꯃꯥ ꯏꯄꯥꯅꯁꯨ ꯆꯥꯅꯤꯡꯉꯝꯒꯅꯤꯕ ꯃꯔꯛꯇꯗꯤ ꯃꯕꯥꯅꯤ ꯈꯛꯇꯪ ꯊꯣꯡꯕꯗꯨꯗꯤ ꯃꯕꯥꯅꯤꯁꯨ ꯆꯥꯅꯤꯡꯉꯝꯃꯔꯣꯏ
ꯑꯗꯨ ꯑꯗꯨꯕꯨꯗꯤ ꯃꯔꯛ ꯃꯔꯛꯇ ꯊꯥꯗꯤ ꯑꯃ ꯑꯅꯤꯒꯨꯝꯕꯗꯤ ꯇꯧꯏꯍꯦ
ꯍꯣ ꯍꯣ ꯐꯔꯦꯅꯦ ꯑꯗꯨ ꯑꯣꯏꯔꯗꯤ
ꯑꯗꯨꯒꯤ ꯅꯤꯇꯤꯕꯨꯗꯤ ꯉꯝꯗꯕ ꯑꯗꯨ ꯃꯤ ꯀꯟꯅ ꯊꯤꯔꯤꯅꯤꯅꯦ ꯍꯧꯖꯤꯛ
ꯑꯗꯨꯕꯨ ꯇꯧꯔꯛꯒꯦ꯭
ꯑꯁ ꯊꯥ ꯑꯃ ꯁꯨꯖꯜꯂꯛꯀꯗꯧꯔꯤꯅꯦ ꯀꯟꯇꯤꯅ꯭ꯌꯨꯁꯇ ꯆꯨꯔꯤ ꯆꯨꯔꯤ ꯇꯧꯔꯂꯩꯔꯤꯅꯤ ꯑꯩꯁꯨ
ꯑꯣ ꯃꯇꯝ ꯑꯣꯏꯕꯅꯤꯅ ꯀꯩ ꯎꯄꯥꯏ ꯂꯩ
ꯑꯗꯨꯅꯤ
ꯅꯣꯡꯖꯨ ꯊꯥ ꯍꯥꯏꯕ꯭ꯔꯣ ꯑꯃ ꯂꯩ ꯃꯣꯏꯒꯤ ꯅꯣꯡꯆꯨꯕ ꯃꯇꯝ ꯅꯠꯇ꯭ꯔꯣ ꯍꯧꯖꯤꯛꯁꯦ
ꯑꯗꯨꯅꯤ ꯅꯣꯡꯖꯨ ꯊꯥ ꯍꯥꯏꯕꯗꯨ ꯑꯣꯏ ꯃꯥꯜꯂꯤ
ꯑꯥ ꯑꯩꯈꯣꯏꯗꯁꯨ ꯅꯨꯃꯤꯠ ꯅꯤꯅꯤ ꯍꯨꯝꯅꯤ ꯁꯨꯈ꯭ꯔꯦ ꯅꯨꯡꯁꯥ ꯑꯝꯐꯥꯎꯊꯣꯔꯛꯇꯕ ꯌꯥꯝ ꯀꯟꯅꯗꯤ ꯆꯨꯗꯕꯅꯦꯕ ꯅꯣꯡꯖꯦ ꯑꯗꯣ ꯑꯣ ꯑꯗꯨꯗꯣ ꯇꯧꯕꯁꯨ ꯌꯥꯝꯅ ꯕꯦꯔꯥ ꯀꯥꯔꯦ
ꯑꯩꯈꯣꯏ ꯊꯕꯛ ꯌꯥꯝ
ꯊꯣꯛꯇꯦꯗ ꯅꯣꯡꯃꯪꯅ ꯂꯩꯔꯤꯅꯤ
ꯑꯣ
ꯑꯌꯨꯛꯀꯖꯤ ꯂꯩꯆꯤꯟꯅ ꯎꯞꯂꯤꯌꯦ
ꯑꯩꯈꯣꯏꯗꯗꯤ ꯑꯗꯨꯒꯨꯝꯕꯗꯤ ꯂꯩꯇꯦ ꯑꯗꯨꯕꯨ ꯅꯣꯡꯁꯦ ꯑꯗꯨꯝ ꯈꯖꯤꯛ ꯈꯖꯤꯛ ꯑꯗꯨꯝ ꯇꯥꯔ ꯂꯩꯕ ꯂꯩꯈꯣꯝꯅ ꯂꯝꯕꯤꯁꯤꯁꯨ ꯆꯠꯄ ꯌꯥꯗ꯭ꯔꯦ ꯆꯠꯊꯣꯛ ꯆꯠꯁꯤꯟ ꯇꯧꯕꯗ ꯌꯥꯝꯅ ꯕꯦꯔꯥ ꯀꯥꯏ
ꯅꯣꯡ ꯆꯨꯗ꯭ꯔꯗꯤ ꯑꯃꯨꯛ ꯎꯐꯨꯟ ꯑꯣꯟꯕ ꯅꯣꯡ ꯆꯨꯗꯤ ꯂꯩꯈꯣꯝ ꯑꯃꯨꯛ ꯂꯩꯌꯦ ꯑꯩ ꯏꯁꯥꯃꯛꯀꯤꯗꯤ ꯂꯩꯇꯦ ꯑꯩꯈꯣꯏꯔꯣꯝꯗ ꯇꯧꯗꯤ ꯇꯧꯅ ꯑꯩꯒꯤꯗꯤ ꯇꯧꯗꯦꯗ ꯃꯤꯉꯣꯟꯗ ꯄꯤꯊꯣꯛꯈ꯭ꯔꯦꯗ
ꯀꯩꯒꯤ ꯄꯤꯊꯣꯛ
ꯇꯪꯈꯥꯏꯒꯨꯝꯕꯗꯤ ꯁꯨꯖ ꯂꯥꯛꯑꯦ ꯑꯁ ꯑꯩꯈꯣꯏ ꯃꯥ ꯑꯩꯅ ꯂꯧ ꯁꯨꯕ ꯂꯩꯗꯨꯕꯨꯕꯨ
ꯑꯩꯈꯣꯏ ꯔꯣꯝꯗꯁꯨ ꯇꯪꯈꯥꯏ ꯂꯣꯏꯁꯜꯂꯛꯑꯦ ꯀꯔꯤ ꯎꯝ ꯂꯧꯍꯣꯟ ꯅꯠꯇꯦ ꯂꯧꯍꯣꯟ ꯅꯠꯇꯦ
ꯎꯝ
ꯑ ꯀꯔꯤꯂꯥ ꯂꯝꯐꯦꯟ ꯍꯥꯏꯕ꯭ꯔꯥ ꯄꯝꯐꯦꯟ ꯍꯥꯏꯕ꯭ꯔꯥ ꯇꯧꯕꯗꯣ ꯀꯪꯕ꯭ꯔꯣ ꯑꯗꯨ ꯇꯪꯈꯥꯏ ꯇꯧꯅꯩꯌꯦꯕ ꯍꯟꯗꯛꯁꯦ ꯑꯗꯨ ꯇꯪꯈꯥꯏꯁꯤꯅ ꯂꯤꯡꯒꯗꯧꯕ
ꯑꯝ
ꯑꯗꯨꯕꯨ ꯂꯤꯡꯕꯅꯗꯤ ꯂꯤꯡꯕꯅꯗꯤꯒꯨꯝ ꯇꯥꯏꯗ ꯑꯩꯗꯤ
ꯑꯗꯨꯅꯤ
ꯑꯗꯨ ꯇꯪꯈꯥꯏ
ꯅꯤꯡꯕꯅꯗꯤ ꯊꯤꯅ ꯍꯦꯟꯒꯅꯤꯗ
ꯑꯁꯤ ꯍ ꯑꯥ ꯁꯤꯒꯤ ꯍꯞꯇꯥꯗꯒꯤ ꯍꯧꯅꯈ꯭ꯔꯦ ꯂꯤꯡꯕꯁꯦ
ꯎꯝ ꯅꯪꯒꯤꯗꯤ ꯅꯪꯗꯤ ꯂꯧ ꯂꯤꯡꯕꯗꯤ ꯍꯩꯗꯤ ꯍꯩꯕ꯭ꯔꯥ
ꯍꯩꯗꯤ ꯍꯩꯕꯅꯦꯕꯀꯣ ꯑꯗꯨꯗꯣ ꯍꯟꯗꯛꯇꯤ ꯍꯩꯌꯦ ꯏꯕꯨꯡꯉꯣ ꯍꯩꯌꯦ ꯑꯗꯨꯕꯨ ꯃꯤꯒꯤ ꯆꯥꯡꯗꯗꯤ ꯍꯩꯇꯦꯗ ꯑꯩ ꯀꯩꯕ
ꯃꯤꯗꯤ ꯏꯅꯥꯛ ꯈꯨꯟꯕ ꯑꯉꯥꯡ ꯑꯣꯏꯕꯅꯤꯅ ꯕꯤꯜꯗꯤꯡ ꯃꯈꯥ ꯉꯥꯛꯇ ꯇꯨꯝꯃ ꯂꯩꯕꯅꯤꯅ ꯈꯔ
ꯌꯥꯔꯦꯗ ꯑꯩ ꯂꯧ ꯆꯠꯂꯦ ꯍꯥꯏꯔꯗꯨꯗꯤ ꯂꯧ ꯆꯠꯂꯦ ꯍꯥꯏꯔꯗꯨꯗꯤ ꯍꯟꯗꯛꯇꯤ ꯑꯩꯈꯣꯏ ꯎꯗ꯭ꯔꯦ ꯍꯥꯏꯕ ꯗꯤ ꯍꯥꯟꯅꯗꯤ ꯑꯩꯈꯣꯏ ꯕꯣꯕꯣꯛ ꯍꯣꯏꯒꯤ ꯎꯕꯅꯦꯕ ꯑꯗꯣ ꯑꯩꯈꯣꯏꯒꯤꯗꯤ ꯂꯩꯇꯕ ꯈꯨꯏ ꯌꯨꯝꯒꯤ ꯀꯩ ꯍꯥꯏꯁꯤꯔꯥ ꯑꯩꯈꯣꯏꯒꯤꯗꯤ ꯂꯩꯇꯕꯀꯣ ꯑꯩꯈꯣꯏꯒꯤ ꯑꯣꯏꯅꯗꯤ ꯗꯤ ꯂꯩꯇꯦ ꯑꯗꯣ ꯏꯕꯣꯛ ꯈꯣꯏꯒꯤ ꯂꯩꯕꯗꯣ ꯍꯥꯟꯅ ꯎꯔꯝꯕꯅꯦ ꯍꯧꯖꯤꯛꯇꯤ ꯃꯤ ꯎꯕꯤꯅꯕ ꯌꯥꯝ ꯂꯩꯈ꯭ꯔꯕ ꯍꯧꯖꯤꯛꯇꯤ ꯏꯃꯥ ꯈꯛꯇꯪ ꯉꯥꯏꯔꯕꯀꯣ ꯌꯨꯝ ꯑꯗꯣ ꯂꯩꯕꯗꯣ ꯑꯗꯨꯒꯤ ꯑꯩꯈꯣꯏꯁꯨ ꯉꯝꯗ꯭ꯔꯦ ꯑꯗꯨꯒꯤ ꯇꯣꯛꯈ꯭ꯔꯦ ꯍꯥꯟꯅꯗꯤ ꯌꯥꯝ ꯇꯧꯔꯝꯃꯦꯍꯦ ꯆꯠꯄꯒ ꯍꯟꯗꯛꯇꯤ ꯆꯠꯇ꯭ꯔꯦ ꯂꯩꯇ꯭ꯔꯥꯕꯅꯤꯅ ꯂꯩꯔꯗꯤ ꯆꯠꯀꯅꯤ
ꯑꯁ ꯅꯪ ꯅꯪ ꯂꯩꯇ꯭ꯔꯥꯁꯨ ꯃꯤ ꯃꯤꯒꯤ ꯆꯠ ꯈꯨꯜꯂꯡꯒ ꯂꯧꯗꯅ ꯆꯠꯄꯤ ꯌꯥꯗ꯭ꯔꯥꯅꯦ
ꯑꯗꯨ ꯑꯩꯉꯣꯟꯗ ꯆꯠꯁꯦꯅ ꯀꯧꯔꯛꯇꯦ ꯑꯗꯣ ꯑꯩ ꯀꯃꯥꯏꯅ ꯆꯠꯀꯅꯤ
ꯑꯥ
ꯑꯣ
ꯁꯤ ꯑꯉꯥꯡꯁꯦ ꯍꯥꯏꯔꯒꯅꯦ ꯀꯧꯔꯛꯇꯦ ꯑꯗꯨꯒꯤꯅꯦ ꯀꯧꯔꯛꯑ ꯍꯣꯏ ꯆꯠꯀꯦ ꯍꯥꯏꯅ
ꯎꯝ ꯀꯩꯅꯣꯝꯃꯥ ꯁꯣꯏꯕ ꯂꯩꯌꯦ ꯑꯗꯨꯗ ꯀꯧꯁꯨ ꯁꯨꯀꯧ ꯀꯧꯔꯛ ꯔꯗꯤ
ꯀꯧꯔꯛꯇꯦ ꯑꯗꯨꯒꯤ ꯎꯄꯥꯏ ꯂꯩꯇꯦ ꯑꯁ ꯀꯔꯤ ꯁꯣꯏꯕ ꯂꯩꯒꯦ ꯂꯩꯇꯦꯍꯦ ꯁꯨꯡꯂꯩ ꯑꯃꯐꯥꯎ ꯂꯩꯇꯦ
ꯈꯨꯟꯗ ꯂꯩꯅ ꯂꯩꯅ ꯎꯅ ꯎꯅ ꯀꯧꯔꯛꯇꯕ ꯍꯥꯏ
ꯑꯦꯁ ꯍꯥꯟꯅꯗꯤ ꯇꯧꯔꯝꯃꯦꯕꯀꯣ ꯌꯨꯝꯒꯤ ꯅꯠꯇꯦ ꯌꯨꯝ ꯃꯞ
ꯂꯧ ꯃꯄꯨꯁꯤꯡꯖꯦ ꯑꯁꯤ ꯅꯨꯄꯤꯕꯨ ꯀꯧꯔꯗꯤ ꯕꯦꯔꯥ ꯊꯣꯛꯀꯅꯤ ꯍꯥꯏꯕꯒꯤ ꯆꯥꯡꯗ ꯀꯧꯗꯕꯖꯥꯔꯥ
ꯑꯩꯗꯤ
ꯑꯗꯨꯒꯤ ꯑꯣꯏꯔꯝꯅꯤ ꯍꯌꯦꯡꯁꯨ ꯑꯩꯗꯤ ꯆꯠꯇꯣꯏꯅꯤꯅꯦ ꯃꯤꯒꯤꯅꯤ ꯑꯁ ꯍꯩꯕ꯭ꯔꯥ ꯍꯩꯇꯕ꯭ꯔꯥ ꯈꯪꯗꯦ ꯏꯁꯄꯤꯠ ꯇꯤ ꯈꯔꯥ ꯊꯨꯒꯅꯤ ꯀꯧꯕꯅ ꯂꯣꯏꯔꯦꯅꯤ
ꯌꯥꯝ ꯍꯩꯕꯅꯦ ꯏꯁꯄꯤꯠꯄꯨꯗꯤ ꯍꯩꯔꯗꯤ ꯌꯥꯔꯦ ꯀꯩꯅꯣ ꯏꯁꯄꯤꯠꯄꯨꯗꯤ ꯇꯞꯀꯦꯔꯥ ꯊꯨꯒꯦꯔꯥ ꯑꯗꯨꯒꯤ ꯏꯁꯄꯤꯠꯇꯨ ꯗꯔꯀꯥꯔ ꯇꯥꯔꯗꯦ ꯀꯔꯤꯅꯣ ꯅꯪꯕꯣ
ꯏꯁ
ꯅꯪ ꯍꯥꯏꯗ꯭ꯔꯣ ꯂꯤꯡꯕ ꯍꯩꯕ꯭ꯔꯣ ꯍꯥꯏꯗꯨꯗꯤ ꯑꯩꯉꯣꯟꯗ ꯑꯗꯨ ꯑꯩꯗꯤ ꯍꯩꯌꯦꯅ
ꯑꯥ ꯌꯥꯏ ꯑꯗꯨꯁꯨ
ꯎꯝ ꯅꯣꯏ ꯂꯧ ꯂꯩꯔꯗꯤ ꯂꯤꯡꯕ ꯂꯥꯛꯀꯦ
ꯑꯁꯦꯡꯕ
ꯅꯣꯏ ꯂꯧ ꯂꯩꯔꯗꯤ ꯂꯤꯡꯕ ꯂꯥꯛꯀꯦ
ꯂꯩꯁꯥ ꯄꯥꯈꯪ ꯆꯠꯃꯤꯟꯅꯔꯒ ꯑꯁ ꯋꯥꯖꯥꯎ ꯉꯥꯡꯂꯗꯅ ꯑꯁ ꯆꯠꯄ ꯃꯇꯝꯗ ꯊꯥꯏꯅꯒꯨꯝ ꯐꯪꯗ꯭ꯔꯦꯅꯦ ꯍꯟꯗꯛ ꯃꯇꯝꯁꯤꯗꯤ
ꯒ꯭ꯌꯥꯟ ꯇꯥꯗ꯭ꯔꯦꯍꯦ ꯂꯧ ꯎꯕꯁꯤꯡꯁꯦ
ꯑꯁ ꯉꯔꯥꯡꯒ ꯆꯠꯂꯦ ꯑꯩꯗꯤ ꯑꯁ ꯆꯍꯤꯗ ꯑꯃꯔꯛ ꯆꯠꯂꯤ ꯑꯁ ꯋꯥꯕꯒꯤ ꯆꯥꯡꯗꯣ ꯀꯔꯤ ꯍꯥꯏꯁꯤꯔꯥ ꯅꯥꯗꯕ ꯃꯐꯝ ꯂꯩꯇ꯭ꯔꯦꯗ
ꯍꯣꯏꯅꯦ ꯂꯧ ꯆꯠꯄ꯭ꯔꯣ ꯉꯔꯥꯡ
ꯆꯠꯂꯤ ꯃꯤꯒꯤ ꯂꯧ ꯂꯤꯡꯕ
ꯎꯝ ꯃꯤꯒꯤ ꯂꯧ ꯂꯤꯡꯕ ꯆꯠꯂꯦ
ꯍꯣꯏ ꯆꯍꯤꯗ ꯑꯃ ꯉꯥꯛꯇꯅꯤ ꯍꯌꯦꯡꯅ ꯑꯅꯤ ꯂꯣꯏꯔꯦ ꯑꯗꯨꯗꯤ
ꯎꯝ
ꯐꯥꯔꯦꯅꯦ
ꯅꯣꯡ ꯃꯇꯥꯗꯨꯒ ꯇꯟꯕꯨ ꯇꯜꯂꯤꯗ ꯏꯔꯥꯡꯅꯕꯨ ꯐꯠꯇꯕꯅ‌ꯦ ꯌꯥꯝ ꯅꯨꯡꯉꯥꯏꯔꯝꯂꯗꯤ
ꯀꯩꯗꯧꯉꯩ ꯀꯩꯗꯧꯉꯩ ꯑꯃꯨꯛ ꯆꯠꯀꯦ ꯍꯥꯏꯕꯔꯣꯅꯦ ꯑꯩꯁꯨ
ꯍꯥꯌꯦꯡ ꯍꯥꯌꯦꯡꯅꯦ
ꯑꯁ ꯀꯩꯕꯥ ꯑꯃꯨꯛ
ꯍꯥꯏꯔꯛꯎꯟ
ꯍꯌꯦꯡꯅꯦꯕ
ꯍꯌꯦꯡ ꯅꯣꯏ ꯂꯧ ꯂꯤꯡꯒꯦ ꯍꯥꯏꯔꯣ
ꯍꯌꯦꯡꯅꯤ ꯅ‌ꯣꯏ
ꯂꯥꯛꯀꯦ ꯑꯗꯨꯗꯤ ꯄꯨꯡ ꯀꯌꯥꯗꯅꯣ
ꯂꯥꯑꯣ ꯅꯥꯏꯟ ꯊꯔ
ꯄꯨꯡ ꯀꯌꯥꯗꯅꯣꯕ ꯂꯧ ꯂꯤꯡꯒꯗꯕꯗꯣ ꯂꯥꯛꯀꯦ ꯍꯥꯏꯔꯒ ꯀꯩꯅꯣ ꯄꯨꯡꯗꯣ ꯍꯥꯏꯔ‌ꯣꯑꯣ ꯂꯥꯛꯀꯦ ꯂꯥꯛꯀꯦ ꯂꯥꯛꯀꯦ ꯀꯩ ꯃꯊꯦꯜ ꯇꯧꯗꯣꯏꯅꯣ ꯑꯁ ꯇꯥꯗꯕꯩꯅꯦ ꯀꯩꯅꯣ ꯅꯪꯁꯨ
ꯍꯥꯏꯔꯨꯅꯨ ꯑꯗꯨꯗꯤ ꯍꯥꯏ
ꯃꯊꯦꯜꯗꯣ ꯍꯥꯟꯅ ꯍꯥꯏꯔꯑꯣ ꯈꯣꯡ ꯑꯅꯤꯔꯣ ꯈꯣꯡ ꯃꯔꯤꯔꯣ ꯈꯣꯡ ꯌꯥꯎꯗꯕꯤꯔꯣ
ꯏꯁ ꯑꯗꯨꯕꯨꯗꯤ ꯑꯅꯤꯒꯤꯖꯨ ꯌꯥꯎꯅꯤ ꯑꯍꯨꯝꯒꯤꯁꯨ ꯌꯥꯎꯅꯤ ꯃꯔꯤꯒꯤꯁꯨ ꯌꯥꯎꯅꯤ ꯑꯁ ꯁꯨꯋꯤꯅ‌ꯦ ꯑꯗꯨꯗꯤ
ꯑꯍꯨꯝꯗꯤ ꯈꯪꯗꯦꯀꯣ ꯑꯩꯗꯤ ꯈꯣꯡ ꯃꯔꯤ ꯑꯦ ꯈꯣꯡ ꯃꯔꯤ ꯈꯪꯉꯦ ꯑꯅꯤ ꯈꯪꯉꯦ ꯑꯗꯣ ꯑꯍꯨꯝꯗꯤ
ꯍꯟꯗꯛꯀꯥꯟꯗꯤ ꯑꯍꯨꯝ ꯌꯥꯎꯒꯅꯤ
ꯑꯍꯨꯝ ꯌꯥꯎꯕ꯭ꯔꯅꯦ
ꯌꯥꯎꯋꯦꯍꯦ
ꯐꯔꯦꯅꯦ ꯑꯍꯨꯝ ꯌꯥꯎꯔꯗꯤ ꯑꯍꯥꯟꯕ ꯑꯣꯏꯅ ꯆꯥꯖꯔꯗꯣꯏꯅꯦ ꯑꯗꯨꯗꯤ ꯌꯨꯝꯗ ꯂꯩꯍꯦ ꯑꯩꯗꯤ
ꯑꯥ ꯌꯥꯝ ꯂꯥꯞꯄꯗꯤ ꯅꯠꯇꯦꯕꯀꯣ
ꯏ ꯀꯥꯏꯔ ꯑꯩ ꯌꯨꯝꯗ ꯂꯩꯌꯦ ꯑꯗꯨꯒꯤꯅꯦ ꯅꯣꯏꯗ ꯂꯥꯛꯀꯦ ꯂꯧ ꯂꯤꯡꯕ ꯂꯥꯛꯀꯦ ꯍꯥꯏꯗꯨꯗꯤ ꯑꯁ ꯀꯔꯤꯅꯣꯍ‌ꯦ ꯅꯪꯁꯨ ꯃꯤꯅ ꯉꯥꯡꯉꯤꯁꯦ ꯒ꯭ꯌꯥꯟ ꯇꯥꯗꯕ꯭ꯔꯥ ꯈꯪꯗꯦ ꯑꯩꯕꯨ ꯑꯥ ꯂꯩꯔꯒ ꯂꯧ ꯆꯠꯄ ꯂꯥꯛꯀꯦ ꯍꯥꯏꯗꯣꯏꯔꯣ
ꯑꯗꯨ ꯅꯪ ꯍꯌꯦꯡ ꯂꯧ ꯆꯠꯅꯤꯡꯉꯥꯏ ꯂꯥꯛꯔꯗꯤ ꯑꯩꯗꯤ ꯍꯌꯦꯡ ꯂꯧ ꯆꯠꯄ ꯗ꯭ꯔꯦꯁꯁ‌ꯦ ꯀꯣꯂꯦꯖ ꯀꯥꯕꯒꯤ ꯇꯥꯏꯞꯇ ꯂꯥꯛꯇꯣꯏꯅꯤ
ꯑꯁ ꯑꯁ ꯑꯁ ꯀꯔꯤ ꯋꯥꯅꯣ ꯂꯩꯈꯣꯝ ꯃꯔꯛꯇꯨꯗ ꯂꯩꯈꯣꯝ ꯃꯔꯛꯇꯨꯗ ꯑꯗꯨ ꯑꯩ ꯂꯧꯕ ꯂꯥꯛꯑꯣ ꯍꯥꯟꯅ ꯑꯩ ꯌꯨ ꯑꯈꯣꯏ ꯌꯨꯝꯗ ꯂꯥꯛ ꯑꯣ ꯑꯩ ꯂꯧꯕ ꯑꯗꯨꯒ ꯊꯤꯟꯕꯁꯨ ꯑꯃꯨꯛ ꯊꯤꯟꯕꯤꯗꯣꯏ ꯊꯤꯟꯕꯤꯗꯣꯏꯅꯦ ꯅꯪꯅ ꯅꯠꯇ꯭ꯔꯗꯤ ꯎꯝ
ꯅꯪ ꯍꯥꯏꯗ꯭ꯔꯖꯨ ꯑꯗꯨꯗꯤ ꯇꯧꯒꯦ ꯇꯧꯒꯦ ꯍꯥꯏꯅ ꯈꯧꯔꯡ ꯉꯥꯏꯔꯤꯅꯤꯅꯦ
ꯑꯣ ꯐꯔꯦꯅꯦ ꯐꯔꯦꯅꯦ ꯑꯗꯨ ꯑꯣꯏꯔꯗꯤ ꯍꯌꯦꯡ ꯄꯨꯡ ꯅꯤꯄꯥꯟ ꯃꯥꯄꯟ ꯃꯈꯥꯏꯗꯒꯤ ꯂꯤꯡꯕ ꯍꯧꯗꯣꯏꯕ ꯑꯗꯨ ꯑꯣꯏꯔꯗꯤ ꯃꯞ ꯄꯟꯗ ꯂꯛꯑꯣ ꯌꯥꯔꯦ ꯆꯞ ꯆꯥꯔꯅꯤ ꯑꯥ
ꯂꯩꯈꯣꯝ ꯃꯔꯥꯛꯇ ꯀꯣꯂꯦꯖ ꯆꯠꯄꯒꯤ ꯆꯥꯡꯅ ꯁꯤꯠ ꯅꯥꯟꯅꯍꯥ
ꯑꯥ
ꯂꯤꯡꯕ ꯂꯤꯡꯗꯕ꯭ꯔꯥ ꯈꯪꯗꯦ ꯅꯪꯕꯨ ꯌꯦꯡꯅ ꯃꯅꯤꯡꯗ ꯆꯠꯂꯣꯏꯔꯦ ꯀꯩꯗꯧꯒꯦ
ꯂꯧꯗꯣ ꯌꯥꯝ ꯆꯥꯎꯕ ꯑꯣꯏꯕ꯭ꯔꯣ ꯀꯃꯥꯏ ꯑꯣꯏꯒꯦ
ꯃꯦꯗꯤꯌꯝꯅꯤꯗ ꯌꯥꯝ ꯆꯥꯎꯁꯨ ꯅꯠꯇꯦ ꯄꯤꯛꯁꯨ ꯅꯠꯇꯦ ꯑꯩꯗꯤ
ꯑꯣꯍꯣ ꯐꯔꯦꯅꯦ ꯑꯁ ꯃꯩ ꯑꯃꯨꯛ ꯃꯨꯠꯈꯤꯕꯗꯣ ꯑꯃꯨꯛ
ꯂꯥꯛꯇ꯭ꯔꯦ
ꯎꯝ ꯃꯩ ꯂꯥꯛꯇ꯭ꯔꯤ ꯃꯩꯁꯦ ꯌꯥꯝ ꯃꯨꯠꯀꯜꯂꯦ ꯑꯈꯣꯏꯔꯣꯝꯗꯗꯤ ꯑꯗꯨꯗꯣ ꯌꯥꯝ ꯇꯜꯂꯦ ꯃꯩꯕꯨ ꯃꯨꯠꯇ꯭ꯔꯗꯤ ꯅꯣꯡ ꯇꯥꯔꯁꯨ ꯃꯩ ꯃꯨꯠꯇ꯭ꯔꯗꯤ ꯈꯔ ꯅꯨꯡꯉꯥꯏꯗꯅꯥ ꯑꯗꯣ ꯃꯩ ꯃꯨꯠꯂꯗꯤ ꯇꯧꯐꯝꯁꯨ ꯈꯪꯗꯦ
ꯁꯤꯔꯣꯝꯒꯤ ꯑꯦꯂꯦꯛꯇ꯭ꯔꯤꯛꯁꯤꯇꯤꯖꯤ ꯑꯥ ꯃꯩꯖꯤꯗꯤ ꯏꯁꯤꯡ ꯆꯣꯠꯄ ꯌꯥꯗꯕ ꯃꯩꯅꯦꯕ
ꯎꯝ ꯃꯥꯅꯦ ꯈꯖꯤꯛ ꯆꯣꯠꯂꯗꯤ ꯌꯥꯗꯕ ꯃꯥꯜꯂꯦ ꯍꯣꯏ ꯑꯗꯣ ꯑꯩꯈꯣꯏꯁꯨꯨ ꯃꯨꯠꯂꯗꯤ ꯅꯨꯡꯉꯥꯏꯇꯦꯗꯅ ꯌꯨꯝ ꯂꯩꯕꯁꯤꯡꯁꯤ
ꯎꯝ
ꯁꯥꯕꯒ ꯁꯥꯕꯅꯦ
ꯎꯝꯍꯝ ꯉꯝꯗ꯭ꯔꯦ ꯕꯣꯜꯒꯗꯤ ꯌꯦꯡꯕ꯭ꯔꯣ
ꯂꯣꯏꯗ꯭ꯔꯣ
ꯍꯥꯥ
ꯊꯕꯛ ꯆꯠꯊꯣꯛꯂꯣꯏꯗ꯭ꯔꯣ ꯍꯥꯏꯕ ꯉꯁꯤ ꯊꯕꯛ ꯆꯠ
ꯑꯁꯤꯗꯤ ꯆꯠꯂꯣꯏꯗ ꯆꯠꯂꯣꯏꯌꯦ
ꯎꯝ ꯄꯣꯊꯥ ꯌꯥꯏ
ꯉꯁꯤ ꯄꯣꯊꯥꯅꯤ ꯅꯣꯡꯁꯨ ꯌꯥꯝ ꯀꯩ ꯍꯥꯏꯗꯣꯏꯔꯥ ꯒꯅꯤ ꯅꯣꯡ ꯃꯔꯛꯇꯨꯗ ꯈꯔ ꯇꯟꯁꯜꯂꯛꯄ ꯎꯝ ꯊꯕꯛꯄꯨꯗꯤ ꯃꯌꯥꯝ ꯂꯩꯌꯦ ꯅꯣꯡ